ꯍꯜꯂꯣ ꯍꯥꯎ ꯍꯧ
ꯍꯧꯖꯤꯛꯀꯥꯟꯁꯤꯕꯨ ꯀꯃꯥꯏ ꯀꯃꯥꯏ ꯇꯧꯔꯤꯒꯦ ꯀꯃꯥꯏ ꯀꯃꯥꯏꯅ ꯂꯩꯔꯤꯒꯦ
ꯅꯨꯡꯉꯥꯏꯔꯤ ꯅꯨꯡꯉꯥꯏꯔꯤ ꯍꯥꯏꯇꯥꯥꯔꯕꯅꯤꯅꯦ ꯀꯃꯥꯏꯅ ꯇꯧꯔꯤꯒꯦ ꯅꯪꯗꯤ ꯅꯨꯡꯉꯥꯏꯔꯤꯕ ꯅꯠꯇ꯭ꯔꯣ
ꯅꯨꯡꯉꯥꯏꯔꯦ ꯏꯌꯥꯝꯕ ꯅꯣꯏꯗꯣꯝꯗꯤ ꯕꯣꯠ ꯅꯨꯡꯒ ꯅꯛꯁꯤꯜꯂꯛꯄꯒ ꯕꯣꯠ ꯅꯨꯡꯒꯤ ꯃꯇꯥꯡꯁꯤꯕꯨ ꯀꯃꯥꯏ ꯀꯃꯥꯏꯅ ꯇꯧꯔꯤꯒꯦ ꯑꯩꯈꯣꯏꯗꯣꯝꯗꯗꯤ ꯑꯁ ꯂꯣꯏꯔꯦꯗ ꯃꯥꯏ ꯑꯗꯨꯃꯥꯏꯅ ꯊꯣꯛꯄ ꯊꯣꯛꯄ ꯃꯤ ꯈꯣꯝꯕꯤ ꯍꯧꯣꯡꯅꯕꯗ ꯂꯣꯏꯔꯦ
ꯑꯣ ꯑꯩꯈꯣꯏꯔꯣꯝꯗꯁꯨ ꯌꯥꯝ ꯀꯜꯂꯤ ꯍꯧꯖꯤꯛꯁꯦ ꯕꯣꯠꯁꯦ ꯀꯩꯅꯣ ꯇꯧꯋꯦ ꯅꯛꯁꯤꯜꯂꯛꯄ ꯌꯥꯏ ꯀꯥꯏꯅꯁꯨ ꯑꯃꯨꯛ ꯍꯥꯏ ꯑꯗꯣ ꯂꯥꯞꯊꯣꯛꯈꯤꯕꯁꯨ ꯑꯃꯨꯛ ꯌꯥꯏꯑꯅ ꯍꯥꯏꯅꯩ ꯀꯔꯝꯕꯅ ꯆꯨꯝꯗꯣꯏꯅꯣ ꯈꯪꯗꯦ ꯑꯗꯣ ꯃꯅꯤꯄꯨꯔꯒꯤ ꯏꯂꯦꯛꯁꯟꯁꯦ ꯍꯟꯗꯛꯀꯤ ꯃꯇꯥꯡꯁꯤꯗꯗꯤ ꯐꯖ ꯐꯖꯅ ꯄ꯭ꯔꯖꯥꯁꯤꯡꯅ ꯃꯤꯍꯨꯠ ꯐꯕ ꯑꯃ ꯈꯜꯍꯧꯔꯒ ꯊꯥꯗꯔꯒꯗꯤ ꯗ ꯌꯥꯝ ꯋꯥꯗꯣꯏꯅꯦꯀꯣ ꯍꯥꯏ ꯍꯧꯖꯤꯛ ꯊꯣꯛꯏꯕ ꯏꯔꯥꯡꯁꯤꯅ ꯑꯩꯈꯣꯏꯔꯣꯝꯗ ꯆꯣꯜꯂꯤ ꯀꯦꯟꯗꯤꯗꯦꯠ ꯃꯔꯤ ꯃꯉꯥ ꯊꯣꯛꯆꯤꯜꯂꯛꯇꯅ ꯚꯣꯠꯁꯦ ꯍꯧꯖꯤꯛ ꯀꯥꯈꯠꯇꯅ ꯈꯣꯝꯅꯔꯤ ꯃꯥꯒꯤ ꯃꯥꯒꯤ ꯃꯤ ꯐꯪꯅꯕꯅꯄꯣꯗꯣ ꯈꯪꯗꯦ ꯑꯐꯕ ꯀꯦꯟꯗꯤꯗꯦꯠꯁꯦ ꯈꯟꯕ ꯑꯃ ꯗꯔꯀꯥꯔ ꯂꯩ ꯏꯟꯗꯤꯌꯥꯗꯤ ꯁꯦꯡ ꯍꯥꯏꯒ ꯗꯦꯃꯣꯀ꯭ꯔꯦꯁꯤ ꯆꯠꯄ ꯂꯩꯕꯥꯛ ꯑꯃ ꯑꯣꯏꯕꯅꯤꯅ ꯃꯤꯍꯨꯠ ꯑꯃꯗꯤ ꯊꯥꯒꯠꯇꯕꯗꯤ ꯁꯨꯡꯌꯥ ꯌꯥꯗꯕꯅꯤꯅ ꯑꯗꯨꯅ ꯅꯍꯥ ꯑꯣꯏꯕ ꯌꯪ ꯖꯦꯅꯦꯔꯦꯇꯤꯛ ꯍꯥꯏꯇꯥꯔꯦ ꯑꯩꯈꯣꯏꯒꯤ ꯏꯅꯔꯖꯤ ꯌꯥꯝꯅ ꯀꯩꯅꯣ ꯌꯥꯎꯕ ꯃꯤ ꯌꯥꯝꯅ ꯂꯩꯕꯥꯛꯀꯤꯗ ꯑꯃꯛ ꯈꯜꯂ ꯁꯦꯕꯥ ꯇꯧꯔꯛꯀꯗꯕ ꯃꯤ ꯑꯗꯨꯒꯨꯝꯕ ꯏꯅꯔꯖꯤꯦꯇꯤꯛ ꯑꯣꯏꯕ ꯃꯤꯗꯨ ꯈꯟꯕ ꯃꯊꯧ ꯇꯥꯏꯌꯦ ꯍꯥꯏꯅ ꯑꯩ ꯈꯜꯂꯦ ꯑꯗꯨꯅ ꯑꯩꯈꯣꯏꯔꯣꯝꯗ ꯑꯕ ꯈꯔ ꯅꯍꯥꯟ ꯑꯩꯁꯦ ꯌꯨꯠꯉꯩꯁꯦ ꯈꯔꯕꯨꯗꯤ ꯒ꯭ꯌꯥꯟ ꯇꯥꯏ ꯑꯗꯨ ꯈꯔ ꯒ꯭ꯌꯥꯟ ꯇꯥꯗꯕ ꯌꯥꯎꯔꯤ ꯑꯗꯣ ꯀꯟꯅ ꯇꯧꯔꯤ ꯅꯣꯏꯔꯣꯝꯗꯅ ꯀꯃꯥꯏꯅ ꯇꯧꯔꯤ
ꯑ ꯑꯗꯨꯅꯦ ꯏꯌꯥꯝꯕ ꯏꯌꯥꯝꯕ ꯑꯣꯏꯅꯣ ꯈꯔ ꯐꯔꯝꯒꯗ꯭ꯔꯥꯦꯅ ꯍꯪꯉꯛꯩꯁꯤ ꯅꯅꯥꯎ ꯃꯈꯈꯣꯏꯔꯣꯝꯗꯗꯤ ꯀꯗꯥꯏꯗꯒꯤ ꯃꯥꯒꯤ ꯃꯥꯒꯤ ꯆꯥꯛꯆꯥ ꯍꯩꯖꯥꯟꯅꯕꯤ ꯄꯣꯠ ꯃꯌꯥ ꯌꯁꯤꯜꯂꯛꯄꯒꯤ ꯕꯣꯠ ꯀꯦꯟꯗꯤꯗꯦꯠꯀꯤ ꯃꯌꯨꯝ ꯆꯠꯂꯒ ꯎꯅꯕꯤ ꯈꯣꯠꯄꯤ ꯑꯁ ꯅꯨꯄꯤ ꯒ꯭ꯔꯨꯞ ꯒ꯭ꯔꯨꯞ ꯀꯇꯤꯡ ꯀꯨꯞꯇꯤꯡꯒ ꯆꯠꯇꯨꯅ ꯇꯧꯕꯤꯔꯝꯕ ꯑꯗꯨꯒ ꯇꯞ ꯇꯞ ꯍꯧꯒꯠꯅꯔꯤꯛꯑꯦ ꯍꯧꯖꯤꯛ ꯀꯥꯏꯗꯒꯤ ꯑꯩꯈꯣꯏ ꯑꯗꯣꯝꯗꯗꯤ ꯅꯍꯥꯒꯤꯒꯥꯏ ꯅꯍꯥꯒꯤ ꯑꯩꯈꯣꯏꯅꯕꯨꯗꯤ ꯈꯔ ꯒ꯭ꯌꯥꯟ ꯇꯥꯕ ꯑꯩꯈꯣꯏ ꯑꯃꯅꯤ ꯃꯉꯥꯏꯔꯦ ꯑꯇꯩꯗꯤ ꯂꯩꯉꯤꯁꯤꯦ ꯍꯅꯨ ꯍꯅꯥꯅ ꯑꯌꯥꯝꯕꯅꯤꯅꯕ ꯃꯣꯏꯒꯤ ꯍꯥꯟꯅꯒꯤ ꯅꯨꯡꯁꯤꯔꯤꯕꯅꯤꯅ ꯗꯣꯜ ꯑꯆꯧꯕ ꯕꯤ ꯖꯦ ꯄꯤ ꯀꯪꯒ꯭ꯔꯦꯁ ꯕꯤ ꯖꯦ ꯄꯤ ꯑꯦꯅ ꯑꯗꯨꯝ ꯂꯨꯞ ꯂꯩ ꯈꯪꯗꯦ ꯑꯩꯣꯏꯁꯨꯣ ꯌꯥ